ꯇꯥꯏꯀꯣ ꯅꯣꯡ ꯃꯈꯣꯟ ꯅꯣꯡ ꯆꯨꯕ ꯃꯈꯣꯟꯜ ꯇꯥꯗꯦꯀꯣ
ꯇꯥꯗꯦ ꯇꯥꯗꯦ
ꯎꯝ ꯑꯗꯨꯗꯤ ꯀꯥꯏꯗꯦ ꯅꯣꯡꯆꯨꯕ ꯃꯈꯣꯟ ꯑꯃꯨꯛ ꯇꯥꯔꯗꯤ ꯄꯥꯈꯠꯄ ꯂꯩꯗꯒꯤꯅꯤꯗ
ꯇꯥꯁꯨ ꯇꯥꯁꯨ ꯅꯪ ꯃꯉꯜꯂꯗꯦ ꯁꯤ ꯂꯣꯏꯅꯤꯡꯈ꯭ꯔꯦ ꯑꯩ ꯑ ꯑꯩꯒꯤꯗꯤ ꯌꯥꯗꯕ ꯈꯛꯇ ꯇꯧꯕ ꯇꯧꯊꯣꯛꯄ ꯈꯨꯗꯤ ꯌꯥꯗꯕ ꯈꯛꯇ ꯄꯦꯜꯂꯕꯅꯤ
ꯅꯍꯥꯟꯗꯣ ꯀꯨꯟ ꯑꯃꯒꯤꯗ
ꯆꯥꯇꯔꯦꯠ ꯈꯛꯇꯅꯦꯅꯦ ꯂꯥꯛꯄꯗꯣ
ꯑꯣ
ꯑꯣ ꯃꯁꯤꯗꯤ ꯑꯗꯨꯗꯒꯤꯁꯨ ꯈꯔ ꯎ ꯀꯩꯅꯣꯗꯣ ꯃꯁꯤꯡ ꯊꯤꯕꯤꯔꯝꯗꯕ ꯈꯔꯁꯨ ꯌꯥꯎꯔꯒ ꯑꯃꯨꯛ ꯂꯣꯏꯅ ꯄꯨꯟꯁꯤꯜꯂꯒ ꯑꯩꯁꯦ ꯅꯨꯃꯤꯠ ꯃꯉꯥꯒꯤꯅꯦꯕ ꯑꯗꯣ
ꯑꯣ ꯑꯣ
ꯅꯨꯃꯤꯠ ꯃꯉꯥꯒꯤ ꯑꯣꯏꯕꯒꯤ ꯌꯥꯡꯈꯩ ꯈꯛꯇ ꯑꯣꯏꯔꯝꯃꯔꯣꯏ ꯑꯩ
ꯅꯪꯦ ꯑꯩꯈꯣꯏꯅꯤꯁꯨ ꯌꯥꯝ ꯇꯧꯈ꯭ꯔꯦꯅ ꯇꯔꯥ ꯑꯣꯏꯈ꯭ꯔꯅꯤ ꯅꯪꯉꯣꯟꯗ
ꯑ ꯑꯗꯨ
ꯑꯩꯗꯤ ꯑꯩꯒꯤ ꯀꯥꯟꯅꯕ꯭ꯔꯥ ꯍꯥꯏꯔꯒ ꯃꯤ ꯑꯃꯒꯤ ꯑꯣꯏꯔꯃꯦ ꯇꯤꯗ ꯐꯒꯦ ꯇꯝꯅꯦ ꯑꯩꯗꯤ ꯀꯔꯤꯅꯣ ꯃꯜ ꯂꯧꯥꯎꯗꯦꯗ ꯑꯗꯨꯝ ꯂꯣꯏꯔꯗꯤ ꯂꯣꯏꯔꯦ
ꯃꯤꯗꯤ ꯄꯩꯁꯥ ꯊꯣꯛꯄꯅꯤꯅꯀꯣ
ꯏꯁ ꯑꯗꯨꯒꯤ ꯅꯠꯇꯦꯕ ꯑꯁꯤꯁꯦ ꯑꯩ ꯆꯪꯕꯤꯔꯒ ꯑꯗꯨ ꯑꯣꯏꯔꯁꯨ ꯑꯩꯁꯦ ꯑꯃ ꯂꯩꯌꯦꯕ ꯊꯕꯛ ꯇꯧꯕ ꯇꯧꯔꯗꯤ ꯂꯣꯏꯁꯤꯟꯗꯕꯤ ꯇꯧꯅꯤꯡꯗꯦꯕ ꯐꯒꯦꯔꯥ ꯐꯔꯣꯏꯔ ꯅꯨꯡꯉꯥꯏꯒꯦꯔꯥ ꯅꯨꯡꯉꯥꯏꯔꯣꯏꯔ ꯂꯣꯏ ꯁꯤꯟꯒꯅꯤ ꯄ꯭ꯔꯨꯐ ꯑꯗꯨꯝ ꯈꯖꯤꯛ ꯑꯣꯏꯔꯁꯨ ꯍꯧꯖꯤꯛꯀꯥꯟꯁꯤ ꯑꯩꯉꯣꯟꯗ ꯆꯦꯟꯁꯤ ꯇꯝꯔꯒ ꯂꯩꯌꯦꯕ ꯑꯩꯉꯣꯟꯗ ꯑꯗꯨꯝ ꯐꯠꯇꯦ ꯍꯥꯏꯅ ꯑꯩꯈꯣꯏꯒꯤ ꯃꯤ ꯑꯃ ꯂꯩꯅ ꯑ ꯍꯦꯛ ꯍꯧꯔꯒ ꯇꯪꯈꯥꯏꯗ ꯑꯗꯨꯝ ꯇꯣꯛꯄ ꯑ ꯑꯗꯨꯒꯨꯝꯕꯗꯣ ꯑꯩ ꯄꯥꯝꯗꯕ ꯑꯗꯨꯗꯣ ꯆꯦꯟꯖ ꯇꯧꯅꯤꯡꯉꯥꯏ ꯇꯧꯕꯅꯦꯗ ꯑꯗꯨꯝ ꯏꯊꯟꯗ ꯁꯦꯐ ꯇꯧꯔꯒ ꯑꯦ ꯑꯗꯨꯝ ꯑꯩꯒꯤ ꯄꯦꯁꯦꯟꯁ ꯃꯌꯥꯝꯗꯣ ꯊꯥꯗꯔꯒ ꯁꯤꯗ
ꯑꯩꯒ ꯋꯥꯔꯤ ꯁꯥꯟꯅꯕ ꯑꯁꯤꯁꯦ ꯅꯪ ꯅꯨꯡꯉꯥꯏꯕꯒꯤ ꯅꯠꯇ꯭ꯔꯥꯗꯤ
ꯏꯁ ꯑꯗꯨꯅꯦ ꯑꯗꯨꯃꯛꯅꯦ ꯑꯗꯨꯃꯛꯅꯦ ꯆꯨꯝꯃꯦ ꯆꯨꯝꯃꯦ ꯑꯗꯨꯒꯤ ꯃꯇꯝ ꯆꯠꯄꯁꯨ ꯈꯪꯗꯕꯅꯤ ꯅꯠꯇ꯭ꯔꯗꯤ ꯗꯤ ꯑꯩ ꯇꯣꯛꯈ꯭ꯔꯅꯤ ꯏꯁ
ꯃꯁꯤ ꯇꯨꯝꯃ ꯌꯥꯔꯔꯣꯏꯃꯣ
ꯀꯩꯕꯒꯤ ꯏꯅꯤꯅꯦ ꯑꯩꯒꯤ ꯇꯥꯁ ꯂꯣꯏ ꯍꯪꯒꯗꯕꯁꯦ ꯅꯉꯣꯟꯗ ꯏꯃꯥꯟꯅꯕ ꯑꯩꯉꯣꯟ ꯏꯁ ꯏꯃꯥꯟꯅꯕ ꯑꯩꯈꯣꯏ ꯑꯩ ꯑꯩꯉꯣꯟꯗ ꯏꯟꯇ꯭ꯔꯣꯗ꯭ꯌꯨꯁ ꯇꯧꯕꯤꯕ ꯃꯤꯗꯨꯅ ꯁꯪꯗꯕꯅ ꯁꯪꯗꯕꯅ ꯄꯦꯟꯕꯗꯣ ꯃꯥꯁꯨ ꯁꯤꯚꯥꯏ ꯑꯣꯏꯕꯒꯤꯀꯣ
ꯑꯣ ꯅꯃꯥꯟꯅꯕ ꯅꯃꯥꯟꯅꯕꯤ ꯀꯅꯥ ꯑꯥ ꯑ
ꯑꯗꯨ ꯑꯗꯨ ꯅꯨꯄꯥꯗꯣ ꯃꯥꯁꯨ ꯂꯦꯡꯃꯩꯅꯦ ꯎꯅꯨꯡꯃꯅꯥ ꯍꯥꯏꯕꯤꯔꯛꯄꯅꯦꯗ ꯑꯩꯅ ꯐꯦꯁꯕꯨꯛꯀꯨꯝꯕꯗ ꯌꯥꯝ ꯇꯥꯜꯂꯒ ꯂꯩꯕꯒꯤ ꯅꯪ ꯂꯥꯏꯐ ꯄꯤꯔꯤꯌꯦ ꯀ ꯂꯩ ꯑꯗꯨꯀꯥꯟꯅꯦꯗꯤ ꯕꯤꯃꯥꯁꯤꯗ ꯄꯩꯁꯥ ꯇꯥꯟꯕ ꯌꯥꯝ ꯅꯨꯡꯉꯥꯏꯕ ꯃꯐꯝ ꯂꯩ ꯀꯥꯏꯅꯣ ꯎꯝ ꯇꯧꯅꯤꯡꯗꯦ ꯍꯥꯏꯔꯒ ꯇꯧꯁꯤꯜꯂꯣ ꯇꯧꯁꯤꯜꯂꯣ ꯌꯥꯝ ꯐꯕꯅꯦ ꯀꯥꯏꯅ ꯎꯝ ꯍꯥꯏꯔꯛꯀꯦ ꯍꯥꯏꯔꯗꯤꯠ ꯅꯍꯥꯟ ꯍꯥꯏꯔꯛꯀꯦ ꯇꯧꯗ꯭ꯔꯒ ꯍꯧꯖꯤꯛ ꯂꯣꯏꯔꯝꯗꯥꯏꯗ ꯑꯩꯉꯣꯟꯗ ꯍꯥꯏꯔꯛꯦ
ꯃꯥꯅꯦ ꯑꯩꯁꯨ ꯍꯥꯟꯅꯦ ꯈꯪꯍꯧꯔꯗꯤ ꯇꯔꯥꯗꯤ ꯐꯪ ꯉꯝꯃꯗ꯭ꯔꯥ
ꯎꯝ ꯑꯣꯜ꯭ꯔ ꯑꯗꯨ ꯊꯣꯛꯄ ꯌꯥꯝꯈ꯭ꯔꯕ ꯃꯥꯜꯂꯦꯀ ꯃꯤ ꯃꯗꯤꯦ
ꯀ ꯎꯆꯦ
ꯑꯣ ꯑꯣ
ꯑꯗꯨ ꯑꯩ ꯊꯥ ꯅꯠꯇꯦ ꯍꯞꯇꯥ ꯑꯃꯗ ꯇꯧꯔꯤꯁꯦ ꯎꯗ꯭ꯔꯣ
ꯑ
ꯍꯞꯇꯥ ꯑꯃꯁꯨ ꯐꯥꯗ꯭ꯔꯤꯕ ꯑꯩ ꯇꯧꯔꯤꯁꯦ
ꯑ
ꯅꯨꯃꯤꯠ ꯃꯉꯥꯈꯛꯀꯤꯅꯦꯕ
ꯅꯨꯃꯤꯠ ꯃꯉꯥꯒꯤ ꯆꯥꯇ꯭ꯔꯦꯠ ꯆꯥꯇ꯭ꯔꯦꯠ ꯇꯦꯠ
ꯇꯠꯇ ꯌꯦ ꯅꯠꯇ
ꯌꯥ
ꯂꯤꯁꯤꯡ ꯃꯔꯤ ꯂꯤꯁꯤꯡ ꯑꯍꯨꯝꯒ ꯆꯥꯇꯔꯨꯛ ꯀꯨꯝꯕ
ꯑꯗꯨꯗꯤ ꯌꯥꯝꯃꯦ
ꯑꯩꯗꯤ ꯐꯒ ꯋꯥꯗꯤ ꯑꯩꯗꯤ ꯁꯤ ꯑꯃ ꯐꯪꯈ꯭ꯔ ꯇꯣꯛꯀꯗꯕ ꯃꯥꯜꯂꯦ
ꯑꯁ ꯑꯩ ꯌꯥꯅꯕ ꯁꯤꯟꯕꯤꯒꯦꯅꯦ ꯀꯩꯗꯧꯔꯒꯦ
ꯏ ꯑꯦꯁꯨ ꯀꯥꯏꯗꯦꯗ ꯑꯩꯁꯨꯀꯥꯏꯗꯤꯗꯃ ꯀ ꯊꯣꯔ ꯀꯅꯤ
ꯌꯥꯅꯕ ꯁꯤꯟꯕꯤꯒꯅꯤ ꯑꯃ ꯑꯃꯗ ꯑꯩ ꯑꯃꯨꯛ ꯇꯧꯔꯛꯀꯦ
ꯎꯝ ꯀꯩꯁꯨ ꯀꯥꯏꯗꯦꯗ ꯑꯩꯗꯤ ꯑꯩꯒꯤ ꯑꯗꯨꯝ ꯂꯣꯏꯁꯤꯜꯂꯗꯤꯗꯤ ꯌꯥꯔꯦꯕ ꯑꯗꯨꯝ ꯏꯅꯥꯎꯅꯨꯄꯤꯒꯤꯁꯨ ꯂꯩꯕꯅꯦ ꯏꯅꯥꯎꯅꯨꯄꯤꯒꯤꯁꯨ ꯇꯧꯕꯤꯕꯅꯦ ꯀꯅꯥꯕꯨꯁꯨ ꯀꯣꯜꯗꯗꯥꯥꯎꯗꯔ ꯃꯥꯅꯤ
ꯅꯪ ꯏꯕꯥꯅꯤ ꯇꯧꯋ ꯌꯥ ꯍꯥꯏꯅ ꯅꯪꯁꯨ ꯄꯤꯈꯤꯗ ꯋꯥꯅꯤ ꯇꯧꯧꯕ ꯌꯥꯏꯅꯦ
ꯇꯧꯕ ꯌꯥꯏꯌꯦ ꯇꯧꯕ ꯌꯥꯏ ꯑꯗꯨ ꯃꯣꯏ ꯍꯣꯏ ꯎꯝ ꯑꯁꯤꯁ ꯑꯩꯒꯤ ꯍꯥꯟꯅ ꯂꯣꯏꯊꯣꯛꯀꯦ ꯇꯧꯕꯅꯤꯗ ꯉꯁꯤꯒ ꯍꯌꯦꯡꯗ ꯂꯣꯏꯁꯟꯉꯥꯏ ꯇꯧꯒꯦꯕ ꯑꯇꯣꯞꯄ ꯑꯦꯛꯁꯇ꯭ꯔꯥ ꯇꯥꯟꯕꯗꯤ ꯃꯈꯟ ꯂꯩꯇ꯭ꯔꯦ ꯑꯗꯨꯕꯨ ꯑꯦꯠꯂꯤꯁ ꯑꯩꯒꯤꯗꯣ ꯂꯣꯏꯁꯤꯟꯕꯗꯨꯅꯦꯕ ꯃꯦꯟꯗꯣ
ꯑꯥ
ꯑ ꯑꯗ
ꯋꯥꯔꯤꯔꯤꯗꯣ ꯐꯖꯅ ꯃꯅꯨꯡ ꯆꯠꯊꯔꯝꯃꯨ ꯑꯣꯏꯔꯣꯏꯗ ꯏꯕꯥꯅꯤꯒꯤꯁꯨ
ꯏ
ꯑ ꯌꯥꯕꯨꯖꯅꯤ ꯁꯤ ꯑꯉꯥꯡꯁꯦ ꯑꯉꯥꯡ ꯑꯣꯏꯔꯝꯗꯣꯏꯅꯦ
ꯆꯦ ꯑꯉꯥꯡ ꯑꯉꯥꯡ ꯑꯣꯏꯅ ꯅꯪꯁꯦ ꯎꯔꯦꯕꯀꯣ ꯑꯩꯁꯦ
ꯑꯩꯅ ꯎꯕ ꯅꯠꯇꯦꯌꯦ ꯆꯍꯤꯅ ꯌꯥꯗꯤꯌꯦ
ꯎꯝ ꯅꯪ ꯑꯩ ꯆꯍꯤ ꯀꯌꯥꯅꯣ ꯈꯪꯕ꯭ꯔꯥ ꯍꯥ
ꯋꯥ ꯍꯧꯎꯔꯤ ꯇ ꯃꯨꯛ
ꯑꯩ ꯆꯍꯤ ꯃꯉꯥ ꯃꯉꯥꯗꯤ ꯍꯦꯜꯂꯦꯅꯦ ꯅꯪꯅ ꯑꯦ ꯃꯗꯤ ꯀꯣ
ꯎꯝ ꯟꯕ
ꯔꯁꯨꯨꯝꯃꯉꯥꯗꯤꯌꯥꯏꯅ ꯃꯉꯥ ꯃꯉꯥꯗꯤ ꯂꯦꯡꯒꯥꯅꯤ ꯀꯩꯅꯣ
ꯑ ꯀ ꯑꯗꯨ ꯑꯣꯏꯔꯗꯤ ꯑꯣ ꯃꯥꯏꯒ ꯃꯉꯥ ꯆꯍꯤ ꯃꯉꯥꯗꯤ ꯐ꯭ꯔꯦꯟꯁ
ꯑꯗ ꯅꯅꯥꯎꯅꯨꯄꯤꯗꯁ ꯆꯍꯤ ꯀꯌꯥ ꯁꯨꯔꯦ
ꯏꯅꯥꯎꯅꯨꯄꯤꯅ ꯆꯍꯤ ꯀꯨꯟ ꯇꯔꯨꯛ ꯇꯔꯦꯠ ꯅꯤꯄꯥꯜ ꯅꯤꯄꯥꯟ ꯀ ꯀꯣꯟ ꯅꯤꯄꯥꯟ
ꯑꯩꯒꯤ ꯏꯌꯥꯝꯕ ꯑꯩꯒꯤ ꯍꯦꯛ ꯃꯊꯛꯀ ꯂꯦꯡꯒꯥꯅꯦꯕ
ꯑꯣ ꯑꯗꯨꯗꯤ ꯏꯅꯥꯎꯅꯨꯄꯤꯒꯅꯕꯅꯤ ꯏꯅꯥꯎꯅꯨꯄꯤꯗꯒꯤ ꯍꯦꯟꯅ ꯑꯉꯥꯡ ꯑꯣꯏꯔꯤꯅ ꯅꯪ ꯃꯉꯥ ꯑꯣꯏꯔꯗꯤ
ꯍꯜꯂꯣ ꯍꯜꯂꯣ ꯏꯕꯥꯅꯤꯗꯤ ꯒꯦꯞ ꯒꯦꯞ ꯌꯥꯝ ꯂꯩꯕꯅꯦꯕ ꯕꯅꯤꯀ
ꯑꯣ
ꯑꯩꯈꯣꯏꯁꯦ ꯁꯨꯃꯥꯏꯅ ꯇꯧꯕ ꯑꯩꯁꯦ ꯏꯃꯥ ꯑꯅꯤ ꯑꯣꯏꯕ꯭ꯔꯀꯣ
ꯑꯣ ꯑꯣ
ꯑꯩ ꯏꯃꯥ ꯑꯍꯟꯗꯣ ꯂꯩꯈꯤꯗꯕ ꯂꯩꯈꯤꯔ ꯂꯩꯈꯤꯗꯕꯗ ꯀꯣ
ꯎꯝ
ꯏꯃꯥꯁꯦ ꯆꯍꯤ ꯈꯔꯒꯤ ꯃꯇꯨꯡꯗ ꯑꯃꯨꯛ ꯀꯥꯎꯁꯤꯜꯂꯥꯛꯄ ꯀꯩꯅꯣ ꯑꯁ ꯂꯣꯡꯁꯦ ꯇꯥꯔꯦꯅꯦ ꯏꯕꯥꯅꯤꯒꯤꯁꯦ
ꯀꯩꯁꯨ ꯀꯥꯏꯗꯦ ꯇꯥꯗꯦ ꯀꯩꯁꯨ ꯇꯧꯗꯦ ꯕ ꯃꯈꯣꯟ ꯇꯥꯗꯦꯕ
ꯑꯗꯣ ꯌꯥꯅꯕ ꯑꯩ ꯁꯦꯝꯕꯤꯒꯦ
ꯎꯝ ꯀꯩꯁꯨ ꯀꯥꯏꯗꯦ
ꯎꯝ ꯀꯥꯏ ꯍꯥꯏꯒꯤꯗꯤ ꯅꯪꯒꯤ ꯅꯪꯒꯤ ꯅꯠꯇꯦ ꯈꯜꯂꯤꯁꯦ ꯑꯩꯁꯨꯅꯦ
ꯎꯝ ꯎꯝ ꯑꯗꯨ ꯑꯣꯏꯔꯗꯤ ꯈꯪꯗ꯭ꯔꯦ ꯑꯗꯣ ꯑ ꯑꯩꯗꯤ ꯑꯩꯗꯤ ꯈꯜꯂꯒ ꯇꯧꯔꯒ ꯂꯩꯔꯗꯤ ꯇꯧꯅꯨ ꯍꯥꯏꯕ ꯋꯥꯅꯤ
ꯎ ꯍꯧꯖꯤꯛꯇꯤ ꯌꯥꯔꯦ ꯀꯣꯟꯊꯣꯛꯎꯔ
ꯎꯝ
ꯂꯦꯡꯀꯦꯠ ꯃꯅꯨꯡꯗ ꯍꯤꯞꯄꯦ
ꯑ ꯍꯣꯔꯦꯟ ꯍꯣꯔꯦꯟ ꯍꯨꯃꯥꯡ ꯈꯛꯇꯁꯨ ꯁꯣꯔꯛꯇꯅ
ꯄꯨꯖꯥꯅ ꯀꯥꯔꯅꯤ ꯁꯤ ꯂꯧꯊꯣꯛꯑꯗꯤ ꯂꯣꯏꯔꯒ ꯀꯣ ꯄꯩꯁꯥ ꯇꯥꯜꯂꯤꯅꯤ ꯀꯩꯅꯣ ꯄꯩꯁꯥ ꯇꯥꯜꯂꯤ ꯄꯩꯁꯥ ꯇꯥꯜꯂꯤ ꯁꯤꯕꯨ ꯂꯥꯏꯅ ꯂꯥꯏꯅ ꯇꯥꯟꯕ ꯌꯥꯗꯦꯅꯦ ꯈꯔ ꯍꯨꯃꯥꯡ ꯊꯣꯛꯀꯗꯕꯅꯤꯅꯦ ꯑꯩꯒꯤ ꯍꯨꯃꯥꯡꯒꯤ ꯃꯃꯥꯡꯗ ꯆꯥꯒꯗꯕꯅꯦꯕ
ꯎꯝ ꯑꯗꯨꯅꯦ ꯑꯗꯨꯅꯦ
ꯎꯝ
ꯆꯨꯝꯃꯦ ꯑꯗꯨꯕꯨꯗꯤ ꯑꯗꯨꯒꯤ ꯋꯥꯈꯟꯗꯨ ꯂꯩꯔꯗꯤ ꯅꯪꯁꯦ ꯈꯔ ꯑꯍꯟ ꯑꯣꯏꯒꯗꯧꯔꯦ ꯐꯔꯦ
ꯑꯦ ꯑꯦ ꯑꯣꯏꯗꯤ ꯑꯣꯏꯗ꯭ꯔꯦꯕꯀꯥ ꯍꯧꯖꯤꯛꯀꯤꯗꯤ
ꯑꯦ ꯑꯣꯏꯗꯦꯗ ꯑꯣꯏꯗꯕꯕꯨ ꯑꯣꯏꯌꯦ ꯍꯥꯏꯅꯤꯡꯉꯥꯏ ꯂꯩ ꯑꯁ ꯑꯃꯨꯛꯀ ꯑꯩꯒꯤ ꯌꯨꯝ ꯁꯦ ꯌꯥꯝꯅꯥ ꯅꯣꯏꯖꯤ ꯑꯣꯏꯕꯒꯤꯀꯣ ꯑꯁꯤꯒꯤ ꯄꯩꯁꯥꯗ ꯍꯟꯥꯟꯕ ꯁꯕꯛ ꯁꯤꯒ ꯌꯥꯝ ꯋꯥꯏꯕ ꯈꯡꯉꯕ
ꯅꯪ ꯑꯩꯁꯨ ꯇꯥꯗꯦ ꯅꯪꯗꯤ
ꯎꯝ ꯑꯩꯒꯨꯝ ꯃꯟ ꯅꯛꯇ ꯑꯩ ꯆꯦꯟꯈ꯭ꯔꯕꯒꯤꯅꯤ ꯀꯩꯅꯣ ꯋꯥꯁꯤꯡ ꯃꯦꯆꯤꯟꯒꯤꯗꯤꯪ ꯃꯣꯏꯒꯤꯗꯣ ꯌꯥꯝ ꯅꯤꯛꯄꯗꯣ ꯆꯨꯗꯦ ꯑꯗꯨꯝ ꯗꯤ ꯃꯝꯃꯦ ꯑꯗꯨ ꯑꯣꯏꯔꯁꯨ ꯆꯨꯗꯦ ꯍꯥ
ꯑꯗꯨꯗꯣ ꯅꯣꯏꯗꯤꯃꯤ ꯀꯌꯥ ꯂꯩꯒꯦ
ꯑꯩꯈꯣꯏ ꯀꯥꯖꯤꯟ ꯈꯣꯏ ꯈꯨꯟꯗꯒꯤ ꯃꯤ ꯑꯅꯤ ꯂꯩꯑ ꯏꯕꯣꯛ ꯂꯩꯌꯦ ꯏꯃꯥ ꯏꯄꯥ ꯑꯩ ꯏꯅꯥꯎꯅꯨꯄꯤ ꯃꯤ ꯇꯔꯨꯛ ꯇꯔꯦꯠ ꯑꯩꯒꯤ ꯄꯣꯛꯃꯤꯟꯅꯕꯗꯤ ꯏꯅꯥꯎꯅꯨꯄꯤ ꯈꯣꯏꯅꯤ ꯈꯛꯇ ꯑꯣꯏꯔꯦ ꯌꯨꯝ ꯄꯥꯟꯗꯕꯀꯣ ꯑꯇꯣꯞꯄ ꯈ꯭ꯋꯥꯗꯤ ꯃꯁꯥ ꯃꯁꯥꯒꯤ ꯑꯩꯈꯣꯏ ꯗꯗꯥꯗꯤ ꯃꯩꯇꯩ ꯂꯧꯕꯅꯦ ꯃꯩꯇꯩ ꯂꯑꯣꯕꯅꯦ ꯐꯜꯗ ꯂꯩꯕꯅꯤ ꯃꯤ ꯇꯔꯨꯛ ꯏꯆꯦ ꯑꯍꯨꯝ ꯏꯅꯥꯎꯅꯨ ꯅꯨꯄꯤ ꯑꯃ ꯑꯩ ꯗꯗꯥ ꯑꯃ
ꯑꯣ ꯅꯨꯄꯥ ꯃꯈꯛ
ꯎꯝ ꯑꯃꯈꯛ ꯑꯗꯨꯁꯨ ꯏꯝꯐꯥꯎꯕ
ꯅꯨꯡꯉꯥꯏꯔꯦꯅꯦ ꯑꯗꯨꯗꯤ
ꯀꯔꯤꯅꯅꯨꯡꯉꯌꯦꯕꯅ
ꯅꯪꯕꯨ ꯌꯦꯡꯁꯤꯟꯅꯕ ꯂꯥꯛꯄꯤꯅꯕ ꯑꯍꯜ ꯂꯩꯇ꯭ꯔꯕꯅꯤ ꯅꯍꯥꯟ
ꯀ ꯑꯩ ꯑꯍꯟ ꯑꯣꯏꯈ꯭ꯔꯦ ꯍꯧꯖꯤꯛ ꯀꯅꯥꯅ ꯑꯩꯉꯣꯟꯗ ꯀꯔꯤ ꯋꯥ ꯉꯥꯡꯗꯣꯏꯅꯣ ꯏꯁ ꯑꯩ ꯈꯨꯨꯁꯤꯤꯅꯦ
ꯌꯥꯝꯝꯅ ꯈꯨꯁꯤ
ꯈꯨꯁꯤꯤ ꯇ ꯍꯧ ꯇꯃꯤ ꯅꯗꯦꯗ ꯑꯩꯈꯣꯏ ꯉꯥꯎꯁꯤꯟꯅꯕ ꯃꯤꯁꯨ ꯅꯠꯇ꯭ꯔꯒ ꯀꯃꯥꯏꯅ ꯃꯣꯏ ꯌꯦꯡꯁꯤꯟꯅꯤꯡꯉꯥꯏꯁꯨ ꯂꯩꯔꯤ ꯆꯂꯣ
ꯑꯩꯒ ꯇꯤꯟꯅꯔꯗꯤ ꯉꯥ ꯁꯤꯦꯟꯅꯔꯛꯀꯅꯤ
ꯑꯦ ꯇꯨꯗꯤ ꯇꯤꯅꯔꯣꯏꯗꯅ ꯍꯧꯖꯤꯛꯗꯤ ꯍꯧꯖꯤꯛ ꯍꯧꯖꯤꯛꯗꯤ ꯍꯧꯖꯤꯛꯅꯤꯗꯅ ꯑ
ꯍꯅꯦ ꯍꯅꯦ
ꯌꯥꯝ ꯐꯩꯌꯦ ꯅꯨꯄꯥꯅ ꯄꯩꯁꯥ ꯌꯥꯝ ꯇꯥꯅꯤꯡꯔꯒ ꯂꯩꯕꯗꯣ ꯅꯪꯁꯨꯣ ꯃꯆꯦꯕꯨ ꯐꯣꯟ ꯈꯨꯝꯕ ꯐꯪꯕ ꯑꯃꯨꯛꯀ ꯄꯩꯁꯥ ꯇꯥꯟꯕ ꯏꯁ ꯃꯥꯁꯦ ꯄꯩꯁꯥ ꯍꯟꯗꯛꯁꯤꯗꯤ ꯏꯁꯣꯔꯅ ꯅꯪꯒꯤ
ꯍꯥꯏꯗ ꯅꯠꯇꯦꯗ ꯑꯩꯗꯤ ꯄꯩꯁꯥ ꯇꯥꯡꯕꯗꯨ ꯅꯠꯇꯦ ꯅꯪ ꯊꯦꯡꯅꯕꯁꯤꯅꯦꯕ ꯑꯩ ꯈ꯭ꯋꯥꯏ ꯂꯩꯕꯥꯛ
ꯃꯆ ꯑꯩꯈꯣꯏꯗꯣ ꯑꯉꯥꯡ ꯃꯆꯥꯅ ꯍꯨꯝꯅꯤꯡꯉꯦꯗꯤ
ꯅꯪ ꯊꯦꯡꯅꯕꯁꯤꯅꯦꯕ ꯈ꯭ꯋꯥꯏꯗ ꯂꯩꯕꯛ ꯐꯔꯤꯁꯦ ꯑꯩꯒꯤꯁꯦ
ꯌꯦ ꯑꯩꯅ ꯑꯩꯅ ꯊꯦꯡꯅꯕ ꯑꯩꯅ ꯀꯣꯜ ꯇꯧꯔꯛꯀꯦ ꯍꯥꯏꯕ ꯅꯠꯇ꯭ꯔꯣ
ꯍꯥꯏꯗꯤ
ꯑꯩꯅ ꯅꯪꯉꯣꯟꯗ ꯀꯣꯜ ꯇꯧꯔꯛꯀꯦ ꯍꯥꯏꯕ ꯃꯥꯜꯂꯦꯀꯣ ꯉꯔꯥꯡ ꯅ
ꯎ ꯃꯠꯇꯩꯗꯅꯦ ꯑꯗ ꯏꯁꯣꯔꯅ ꯆꯥꯟꯕꯤꯕꯒꯤ ꯑꯩꯅ ꯅꯪꯕꯨ ꯍꯧꯔꯛꯄꯅꯤꯅ
ꯊꯅꯥ ꯆꯥꯟꯅꯤꯕꯅꯤꯕ ꯎꯝ ꯎꯝ ꯏꯁꯣꯔꯅ ꯆꯥꯟꯕꯤꯔꯒ